ꯍꯜꯂꯣ
ꯍꯜꯂꯣ
ꯍꯜꯂꯣ
ꯍꯜꯂꯣ
ꯇꯥꯕ꯭ꯔꯣ
ꯇꯥꯏꯌꯦ ꯇꯥꯏꯌꯦ ꯋꯥꯥ
ꯍꯜꯂꯣ ꯀꯔꯤꯅꯣꯅꯦ ꯅꯦꯠꯋꯥꯛꯁꯤꯕꯣ
ꯇꯥꯏꯌꯦ ꯇꯥꯏꯌꯦ ꯍꯧꯖꯤꯛꯇꯤ ꯐꯖꯟꯅ ꯇꯥꯔꯦ
ꯇꯥꯕ꯭ꯔꯣ ꯍꯜꯂꯣ
ꯇꯥꯗꯕ꯭ꯔꯣ
ꯀꯩꯅꯣ
ꯇꯥꯗꯕ꯭ꯔꯣ
ꯍꯜꯂꯣ
ꯑꯣ ꯇꯥꯏꯌꯦ ꯇꯥꯏꯌꯦ
ꯇꯥꯕ꯭ꯔꯣ
ꯇꯥꯏꯌꯦ ꯇꯥꯗꯕ꯭ꯔꯣ ꯅꯪ
ꯇꯥꯕ꯭ꯔꯣ
ꯇꯥꯏꯌꯦ ꯇꯥꯏꯌꯦ ꯇꯥꯗ꯭ꯔꯣ꯫ ꯇꯥꯗꯔꯣ꯫
ꯇꯥꯔꯕꯣ꯫ ꯍꯜꯂꯣ
ꯍꯜꯂꯣ ꯀꯩꯅꯣꯅꯦ
ꯇꯥꯕ꯭ꯔꯣ꯫
ꯍꯜꯂꯥꯎ
ꯇꯥꯗ꯭ꯔꯣ꯫
ꯍꯜꯂꯥꯎ ꯍꯜꯂꯥꯎ ꯇꯥꯏꯌꯦ ꯇꯥꯏ ꯇꯥꯗꯕ꯭ꯔꯣ ꯅꯪ꯫
ꯇꯥꯕ꯭ꯔꯣ꯫
ꯇꯥꯗꯕ꯭ꯔꯣ ꯅꯪ꯫ ꯍꯜꯂꯣ
ꯍꯜꯂꯣ ꯀꯩꯗꯧꯔꯤꯅꯣ꯫ ꯍꯜꯂꯣ ꯅꯦꯠꯋꯥꯛ ꯈꯔ ꯐꯕ ꯃꯐꯝꯗ ꯂꯩꯌꯣ꯫